ꯂꯧ ꯇꯕꯔꯣ
ꯑꯧ ꯇꯥꯏꯌꯦ
ꯍ ꯍꯥ
ꯍꯧꯖꯤꯛꯅ ꯀꯩꯗꯧꯔꯤꯕ
ꯑꯁ ꯍꯧꯖꯤꯛꯅꯁꯦ ꯆꯥꯛ ꯌꯦꯟꯁꯥꯡ ꯊꯣꯡꯁꯤꯅ ꯇꯧꯔꯒ ꯂꯩ ꯃꯤ ꯂꯩꯗꯕꯅꯤ ꯀꯔꯤ ꯎꯄꯥꯏ ꯂꯩ
ꯢꯟꯁꯥꯛ ꯊꯣꯛꯕ ꯂꯥꯛꯀꯦꯔꯣ
ꯂꯥꯛꯀꯦ
ꯃꯤ ꯆꯥꯛ ꯏꯟꯁꯥꯡ ꯊꯣꯡꯅꯤꯉꯥꯏ ꯃꯤ ꯂꯩꯇꯦ
ꯅꯪꯅ ꯉꯥꯛꯇ ꯊꯣꯛꯉꯣ ꯅꯪꯅ ꯉꯥꯛꯇ ꯊꯣꯛꯉꯤꯔꯣ
ꯑꯥ
ꯌꯥꯝ ꯐꯩꯅꯦ
ꯑꯁ ꯊꯣꯛꯗꯔꯗꯤ ꯆꯥꯗꯕꯅꯤꯅ ꯎꯝ ꯊꯣꯡꯅꯤꯡꯉꯥꯏ ꯃꯤ ꯂꯩꯗꯅꯦ ꯃꯤ ꯋꯥꯠꯂꯤꯅꯦ
ꯎꯝ
ꯊꯤꯔꯣꯅꯦ ꯑꯗꯨꯗꯤ
ꯊꯤꯔꯁꯨ ꯑꯃꯨꯛ ꯄꯩꯁꯥ ꯆꯪꯗꯣꯏꯅꯤꯅꯦ ꯍꯥꯏꯌꯣ ꯊꯥꯛꯇꯣꯏꯅꯤꯅ
ꯍ ꯁꯤꯕ ꯍꯥꯏꯗꯤ ꯑꯁ ꯆꯥꯒꯗꯕ ꯌꯥꯝ ꯋꯥꯠꯂꯤ ꯀꯩꯅꯣ ꯁꯤ ꯁꯤꯕ ꯑꯃꯛꯇꯪ ꯋꯥꯠꯂꯤ ꯀꯩꯅꯣ
ꯍꯨꯝ
ꯆꯥꯒꯗꯕ ꯄꯣꯠ ꯌꯥꯝ ꯋꯥꯠꯂꯤ ꯆꯥꯛ ꯌꯦꯟꯁꯥꯡꯗꯤ ꯊꯣꯡꯕ ꯍꯥꯏꯕ꯭ꯔꯣ
ꯑꯩꯌꯦ
ꯀꯩꯀꯩ ꯌꯦꯟꯁꯥꯡ ꯊꯣꯡꯕ ꯍꯩꯌꯦ ꯅꯪꯅ ꯕꯦꯁ ꯑꯣꯏꯅ ꯅꯪꯅ ꯕꯦꯁ ꯑꯣꯏꯅ ꯍꯥꯏꯇꯥꯔꯦ ꯍꯥ
ꯕꯦꯁ ꯑꯣꯏꯅ ꯊꯣꯡꯕ
ꯑ ꯅꯠꯇꯦꯗ ꯍꯥꯏꯗꯤ ꯁꯤꯒꯨꯝꯕ ꯌꯦꯟꯁꯥꯡꯗꯤ ꯐꯖꯅ ꯊꯣꯡꯉꯒ ꯍꯥꯎꯋꯦ ꯍꯥꯏꯕ ꯑꯃ ꯂꯩꯌꯦꯗꯅ ꯍꯥꯏꯕꯗꯤ ꯑꯁꯃꯤ ꯈꯔꯗꯤ ꯑ ꯀꯥꯡꯁꯣꯏꯒꯨꯝꯕ ꯑꯗꯨꯒꯨꯝꯕꯗꯤ ꯊꯣꯡꯕ ꯍꯩꯇꯦ ꯍꯩꯕꯀꯨꯝꯕ ꯑꯁ ꯑꯗꯨꯒꯨꯝꯕꯗꯤ ꯑꯩ ꯊꯣꯡꯕ ꯍꯩ ꯍꯩꯑꯦꯒꯨꯝꯕ ꯂꯩꯗꯅ
ꯑꯣ
ꯑ ꯁꯟꯁꯥꯒꯨꯝꯕ ꯊꯣꯡꯕ ꯍꯩ ꯍꯩꯕꯨꯀꯨꯝꯕ
ꯎꯝ
ꯅꯪꯉꯣꯟꯗ ꯍꯥꯏꯕꯗꯤ ꯅꯪꯅ ꯕꯦꯁ ꯍꯥꯏꯕꯗꯤ ꯑꯁ ꯁꯤꯕꯨꯗꯤ ꯐꯖꯅꯍꯩꯌꯦ ꯍꯥꯏꯕꯒꯨꯝꯕ ꯂꯩꯌꯦꯗꯅ
ꯍꯥꯏꯕꯤꯔꯒꯦ ꯀꯣ
ꯍꯥꯏꯌꯣꯅꯦ ꯀꯩ ꯀꯩ ꯏꯟꯁꯥꯡ ꯊꯣꯡꯕ ꯍꯩꯕ꯭ꯔꯥ ꯍꯥꯏꯗꯣ
ꯈ꯭ꯋꯥꯏ ꯍꯩꯕꯁꯤ ꯁꯤ ꯆꯝꯐꯨꯠ ꯍꯩꯌꯦ
ꯆꯠꯐꯨꯠꯇꯨꯕꯨ ꯎꯝ
ꯃꯁꯛꯇꯣ ꯐꯖꯅ
ꯄ꯭ꯔꯦꯁ ꯑꯣꯏꯔ ꯒ꯭ꯔꯤꯟ ꯑꯣꯏꯔꯒ ꯇꯥꯍꯟꯕꯗꯣ ꯑꯗꯣ ꯍꯩꯌꯦ ꯌꯥꯝꯅ ꯑꯩ
ꯍꯥꯞꯕ꯭ꯋꯦꯜꯒꯤ ꯇꯥꯏꯄꯗꯔꯣ
ꯎꯝ ꯌꯥꯝꯅ ꯃꯨꯟꯗꯕꯤꯗ
ꯎꯝ ꯑꯗꯨꯒ ꯆꯝꯐꯨꯠꯗ ꯑꯥ ꯃꯤ ꯈꯔꯗꯤ ꯊꯨꯝ ꯍꯥꯞꯄꯤꯅ ꯑꯗꯨꯅ ꯆꯝꯐꯨꯠꯗ ꯑ ꯆꯤꯅꯤ ꯍꯥꯞꯄ ꯎꯝ ꯑ ꯑꯗꯨꯃꯥꯏꯅ ꯇꯧꯒꯗꯕ ꯖꯥꯔꯥ
ꯑꯩꯗꯤ ꯆꯤꯅꯤ ꯍꯥꯞꯄ ꯄꯥꯝꯗꯦ
ꯆꯤꯅꯤ ꯆꯝꯐꯨꯠꯗ ꯆꯤꯅꯤ ꯍꯥꯞꯄꯥ ꯍꯥꯏꯖꯤꯗꯤ ꯎꯝ ꯀꯩꯅꯣ ꯈꯣꯡꯗ꯭ꯔꯣꯡꯒꯨꯝꯕ ꯀꯩꯅꯣ ꯃꯣꯏꯅ ꯑꯁ ꯁꯤꯗ ꯁꯤꯗꯒꯤ ꯆꯝꯐꯨꯠ ꯆꯥꯕ ꯍꯥꯏꯁꯤꯗꯤ ꯎꯝ ꯆꯝꯐꯨꯠ ꯍꯥꯏꯔꯒ ꯀꯩꯅꯣ ꯆꯤꯅꯤꯒꯨꯝꯕ ꯍꯥꯞꯄ ꯍꯥꯏꯁꯤꯗꯤ ꯆꯝꯐꯨꯠꯗ ꯍꯥꯏꯕꯗꯤ ꯏꯆꯝ ꯆꯝꯃꯒ ꯊꯣꯡꯉꯗꯕꯅꯤ
ꯍꯥꯏꯗꯤ ꯊꯨꯝ ꯍꯥꯞꯄꯗꯣ ꯈꯤꯇꯪ ꯊꯨꯝꯗꯤ ꯈꯤꯇꯪ ꯍꯥꯞꯅꯤꯡꯉꯦ ꯑꯗꯨ ꯆꯝꯐꯨꯠ ꯍꯥꯏꯔꯁꯨ ꯂꯣꯏꯅ ꯆꯝꯅ ꯊꯣꯡ ꯑꯣꯏꯕꯗꯨꯗꯤ ꯄꯥꯝꯗꯦꯕꯀꯣ ꯑꯩꯗꯤ
ꯎꯝ
ꯑꯩꯅ ꯊꯨꯝ ꯍꯥꯞꯄꯗꯣ ꯃꯍꯥꯎꯒꯤ
ꯎꯝ ꯆꯥꯛ ꯏꯟꯁꯥꯡꯗꯤ ꯅꯪ ꯑꯗꯨꯝ ꯊꯣꯡꯕ꯭ꯔꯥ ꯅꯠꯇ꯭ꯔꯒ ꯀꯃꯥꯏꯅ ꯇꯧꯕ꯭ꯔꯣ ꯅꯠꯇ꯭ꯔꯒ ꯑꯥ ꯊꯣꯡꯕ ꯂꯣꯏꯕꯗꯣ ꯉꯥꯏꯔꯒ ꯍꯥ ꯆꯥꯔꯁꯦ ꯍꯥꯏꯕꯗꯨꯔꯥ
ꯃꯔꯛ ꯃꯔꯛꯇ ꯊꯣꯡꯉꯦ
ꯃꯔꯛ ꯃꯔꯛꯇ ꯊꯣꯡꯒꯗꯕꯅꯦ ꯀꯩꯅꯣ ꯅꯨꯄꯤ ꯑꯣꯏꯔꯒ ꯆꯥꯛ ꯏꯟꯁꯥꯡ ꯊꯣꯡꯕ ꯍꯩꯇ꯭ꯔꯗꯤ ꯎꯝ
ꯅꯨꯄꯤ ꯉꯥꯛꯇ ꯊꯣꯡꯉꯣ ꯍꯥꯏꯕ ꯅꯠꯇꯦ ꯅꯨꯄꯥꯁꯨ ꯊꯣꯡꯒꯗꯕꯅꯦ
ꯑꯈꯣꯏꯁꯨ ꯊꯣꯡꯉꯁꯨ ꯊꯣꯡꯉꯦꯕꯀꯣ ꯑꯗꯨ ꯑꯣꯏꯔꯁꯨ ꯂꯩꯗꯅ
ꯎꯝ
ꯅꯨꯄꯤꯅ ꯆꯥꯛ ꯏꯟꯁꯥꯡ ꯊꯣꯡꯕ ꯍꯩꯇ꯭ꯔꯦ ꯍꯥꯏꯗꯨꯗꯤ ꯏꯁ
ꯑꯗꯨꯅꯦ ꯑꯗꯨꯅꯦ
ꯐꯥꯒꯤ ꯇꯧꯕꯅꯦ ꯑꯩ ꯂꯣꯏꯅ ꯊꯣꯡꯕ ꯍꯩꯌꯦ ꯑꯗꯣ ꯍꯥꯎꯇꯦ ꯍꯥꯏꯕꯅꯦ
ꯊꯣꯡꯕꯨ ꯊꯣꯡꯈ꯭ꯔꯗꯤ ꯍꯥꯎꯗꯦ ꯍꯥꯏꯅ ꯀꯝꯄ꯭ꯂꯦꯟ ꯇꯧꯕ ꯃꯤꯗꯨꯗꯤ ꯐꯨ ꯀꯩꯅꯣ ꯃꯣꯏꯁꯨ ꯊꯣꯡꯁꯨ ꯊꯣꯡꯕ ꯅꯠꯇꯕꯗꯣ
ꯑꯗꯨꯅꯦ
ꯊꯣꯡꯕꯤꯔꯒ ꯍꯥꯎꯇꯦ ꯍꯥꯏꯅ ꯆꯥꯕ ꯃꯤꯗꯣ ꯐꯨꯒꯗꯕꯅꯦ ꯍꯧꯗꯦꯗꯤ ꯅꯪ ꯊꯣꯡꯕ ꯌꯥꯗꯕ꯭ꯔꯣ ꯍꯥꯏꯕꯗꯣ ꯍꯥꯏꯒꯗꯕꯅꯦ ꯍꯥꯏꯔꯒꯦ ꯑꯩꯁ ꯑꯩꯗꯤ ꯆꯥꯡ ꯏꯟꯁꯥꯛꯁꯨ ꯊꯣꯡꯁꯨ ꯊꯣꯡꯗꯅ ꯍꯥꯎꯗꯦ ꯁꯨꯃꯥꯏꯅ ꯇꯧꯋꯦ ꯊꯨꯝ ꯌꯥꯏꯑ ꯍ ꯊꯨꯝꯃꯦ ꯁꯨꯃꯥꯏꯅ ꯇꯧꯋꯦ ꯑꯗꯨꯗꯩ ꯀꯝꯄ꯭ꯂꯦꯟ ꯇꯧꯅꯤ ꯎꯝ
ꯆꯍꯤꯒ ꯆꯍꯤꯒ ꯄꯥꯏꯔꯒ ꯀꯜꯂꯨꯒꯩꯅꯣ
ꯎꯝ
ꯄꯨꯂꯞ ꯆꯥꯒꯗꯕꯅꯤ ꯆꯥꯕ ꯄꯨꯂꯞ ꯆꯥꯁꯤꯟꯒꯗꯕꯅꯤ ꯍꯥꯏꯅ ꯍ ꯆꯩ ꯄꯥꯏꯔꯒ ꯆꯥꯕ ꯂꯣꯏꯗ꯭ꯔꯦ ꯍꯥꯏꯅ ꯂꯣꯏꯗꯔꯤ ꯐꯥꯎ ꯉꯥꯏꯔꯒ ꯍ ꯐꯨꯒꯗꯕꯅꯤ ꯑꯗꯨꯒꯨꯝꯕꯗꯤ
ꯎꯝ
ꯍꯦ ꯉꯁꯤꯗꯤ ꯀꯔꯤ ꯀꯔꯤ ꯇꯧꯒꯗꯕ
ꯉꯁꯤꯗꯤ ꯑꯗꯨꯝ ꯇꯨꯝꯃꯒ ꯍꯤꯞꯄꯒ ꯐꯣꯟ ꯌꯦꯛꯉꯥꯒ ꯆꯥꯔꯒ ꯊꯛꯑꯒ ꯂꯦꯜꯂꯅꯤ
ꯃꯇꯝ ꯂꯦꯟꯕ ꯍꯥꯏꯗꯨꯅꯤꯅꯦ
ꯎꯝ
ꯑꯁ ꯉꯁꯤꯁꯦ ꯁꯟꯗꯦ ꯅꯣꯛꯃꯥꯏꯖꯤꯛ
ꯎꯝ
ꯁꯟꯗꯦ ꯏꯁ ꯃꯥꯏ ꯐꯦꯕꯥꯏ ꯗꯦ
ꯀꯩꯁꯨ ꯇꯧꯅꯤꯡꯉꯥꯏ ꯂꯩ ꯗꯣ ꯃꯇꯝ ꯂꯦꯝꯗꯅ ꯃꯇꯝ ꯍꯩꯗꯨꯅꯦꯕ
ꯎꯝ ꯁꯤꯡꯖꯨ ꯆꯥꯅꯤꯡꯉꯦ ꯆꯥꯁꯦ ꯂꯥꯛꯑꯣ ꯊꯥꯕ꯭ꯔꯥ ꯎꯝ ꯁꯤꯡꯖꯨ ꯆꯥꯅꯤꯡꯉꯦ ꯍꯥꯏꯕ
ꯀ꯭ꯔꯝꯕ ꯁꯤꯡꯖꯨ ꯇꯧꯒꯗꯧꯅꯣ
ꯍꯥꯏꯒꯤ ꯇꯧꯒꯦꯔꯥ ꯅꯠꯇ꯭ꯔꯒ ꯀꯨꯕꯤꯒꯤ ꯀꯩꯅꯣꯅ ꯑꯁꯤ ꯁꯤꯡꯖꯨꯁꯨ ꯌꯥꯝ ꯍꯧꯗꯦꯅꯦ ꯅꯨꯡꯁꯥ ꯁꯥꯕꯒꯤꯔꯥ ꯈꯪꯗꯦ
ꯑꯗꯣ ꯀꯣꯕꯤꯒꯤꯁꯨ ꯆꯥꯕ ꯌꯥꯏꯌꯦ
ꯀꯩꯅꯣꯒꯤ ꯑ ꯀꯣꯕꯤꯒꯤꯁꯨ ꯆꯥꯕ ꯌꯥꯏꯌꯦ ꯒ꯭ꯔꯤꯟꯒꯤꯗꯣ ꯒ꯭ꯔꯤꯟꯒꯤ ꯄꯣꯠꯆꯩꯁꯤꯡꯗꯣ ꯆꯥꯅꯤꯡꯉꯦ ꯃꯤꯃꯤꯗꯣ ꯈꯤꯇꯪ ꯍꯥꯞꯄꯒ ꯌꯥꯝ ꯍꯥꯞꯇꯕꯤꯗ
ꯎꯝ ꯑꯗꯨꯗꯤ ꯑꯁ ꯌꯥꯝ ꯃꯥꯟꯅꯔꯝꯃꯤꯍꯦ ꯑꯩꯗꯤ ꯀꯩꯅꯣ ꯃꯣꯏ ꯕꯤꯁ ꯨꯊꯨꯝ ꯀꯩꯀꯩꯅꯣ ꯌꯥꯝ ꯍꯞꯄ
ꯑꯥ ꯑꯥ ꯑꯗꯨꯅꯦ ꯉꯥꯔꯤꯒ ꯃꯣꯔꯣꯛ ꯀ ꯆꯅꯝꯒ ꯊꯨꯝꯒ ꯍꯥꯞꯄꯗꯤ ꯌꯥꯔꯦ ꯃꯤꯃꯤ ꯈꯤ ꯇꯪꯒ
ꯀꯩꯅꯩꯅꯣ ꯅꯄꯤ ꯀꯣꯕꯤꯒꯨꯝꯕ ꯀꯣꯕꯤꯁꯨ ꯍꯥꯕꯥ ꯍꯥꯕꯁꯨ ꯌꯥꯝ ꯍꯥꯞꯇꯕꯤ ꯍꯥ
ꯑ ꯑꯗꯨꯅꯦ ꯌꯥꯝ ꯍꯥꯕꯗꯣ ꯍꯥꯎꯗꯦꯀꯣ ꯃꯅꯥ ꯃꯁꯤꯡꯗꯣ ꯍꯥꯟꯅ ꯍꯦꯟꯅ ꯍꯥꯞꯀꯗꯕ
ꯎꯝ ꯑꯗꯨꯒꯨꯝꯕꯗꯅ ꯈꯤꯇꯪ ꯍꯥꯎꯋꯦ ꯍꯥꯏꯕꯗꯤ ꯀꯩ ꯍꯥꯏꯒꯤ ꯃꯤꯃꯤ ꯁꯤꯡꯖꯅꯦ ꯍꯥꯏꯔꯒ ꯃꯤꯃꯤ ꯈꯛꯇꯪ ꯆꯥꯕꯒꯨꯝꯕ ꯑꯁ ꯇꯥꯜꯂꯦ ꯑꯗꯨꯒꯨꯝꯕꯗꯤ
ꯎꯝ
ꯃꯤ ꯈꯔꯗꯤ ꯍꯥꯎꯋꯦ ꯍꯥꯏꯅꯗꯤ꫰ꯆꯥꯗꯤ ꯆꯥꯅꯩ ꯏꯁ
ꯇꯤꯜꯍꯧꯁꯨ ꯁꯣꯏꯖꯜꯂꯅꯤ ꯑꯁ ꯇꯤꯟ ꯌꯣꯜꯂꯦꯗ
ꯃꯣꯔꯣꯛꯇꯣ ꯁꯥꯔꯅꯤ ꯑꯗꯨꯒ ꯍꯨꯃꯥꯡꯒ ꯇꯥꯒꯅꯤ ꯑꯁ
ꯑꯗꯨꯗꯒ ꯍꯥ ꯀꯣꯜ ꯗ꯭ꯔꯤꯡ ꯑꯃꯒꯨꯝꯕ ꯍꯥꯞꯆꯤꯜꯂꯒ ꯐ꯭ꯔꯤꯖꯇ ꯍꯦꯛ ꯊꯥꯡꯗꯣꯛꯑꯗꯧ ꯆꯦ
ꯎꯝ ꯑ ꯑꯩꯈꯣꯏꯅꯤ ꯑꯩꯈꯣꯏꯅꯤ ꯆꯥꯔꯁꯦ ꯅꯣꯡꯃ
ꯍꯣꯏ
ꯄ꯭ꯂꯥꯟ ꯇꯧꯔꯒ ꯗꯤꯁꯦꯝꯕꯔ ꯗꯤꯁꯦꯝꯕꯔꯗ ꯆꯥꯁꯦ
ꯑꯣꯝ ꯀꯩꯅꯣ ꯃꯨꯕꯥꯡꯒ ꯇꯧꯖꯦꯂ ꯍꯥ ꯁꯤꯡꯖꯨ ꯃꯨꯕꯥꯡꯥ ꯃꯤꯗꯤ ꯁꯥ ꯃꯤꯒꯤ ꯃꯤꯗꯤ ꯁꯥ ꯀꯩ ꯀꯩ ꯀꯩꯅꯣ ꯇꯧꯁꯤꯜꯂꯒ ꯃꯨꯛꯃꯪꯗꯧꯅꯤ ꯑꯩꯈꯣꯏꯗꯤ ꯁꯤꯡꯖꯨ ꯇꯧꯁꯦ
ꯑꯗꯣ ꯌꯦꯟꯁꯨ ꯈꯤꯇꯪ ꯌꯦꯟ ꯊꯣꯡꯕꯗꯁꯨ ꯈꯤꯇꯪ ꯍꯥꯞꯆꯩ
ꯇꯧꯁꯦ ꯀꯩꯅꯣ ꯑꯗꯨꯒꯥ ꯃꯨꯛꯕꯥꯥꯡꯗꯣ ꯆꯥꯕꯗꯤ ꯆꯥꯕ ꯉꯝꯃꯨꯅꯤꯀꯣ
ꯑꯩꯗꯣ ꯌꯥꯝꯅꯗꯤ ꯆꯥꯕ ꯉꯝꯗꯦ ꯑꯩ ꯄꯨꯛꯇꯣꯞ ꯆꯤꯟꯗꯗꯤ ꯌꯥꯝ ꯆꯥꯅꯤꯡꯉꯦꯕꯀꯣ ꯆꯤꯟꯗꯗꯤ ꯃꯌꯥꯝ ꯆꯟꯒꯅꯦꯕ ꯑꯗꯣ ꯄꯨꯛꯇ ꯇꯥꯔꯛ ꯇꯔꯛꯄ ꯀꯥꯟꯗ ꯌꯥꯗꯕ ꯆꯟꯗ꯭ꯔꯕ
ꯄꯨꯛꯒꯤ ꯋꯥꯔꯗꯤ ꯀꯣꯟꯅꯥ ꯄꯨꯒꯤ ꯋꯥꯔꯤꯔꯗꯤ ꯀꯣꯟꯅ ꯈꯥꯟꯅꯥꯕꯥ ꯌꯥꯏ ꯍꯥꯟꯅ ꯆꯥꯔꯒ ꯃꯔꯣꯛ ꯇꯣ ꯍꯥ ꯐꯥꯖꯅ ꯍꯥ
ꯎꯝ ꯎꯝ
ꯀꯣꯜ ꯗꯔꯤꯟ꯭ꯛ ꯑꯃ ꯄꯩꯁꯂꯒ
ꯎꯝ
ꯐꯖꯅ ꯃꯨꯛꯕꯥꯡ ꯐꯖꯅ ꯇꯧꯁꯤ
ꯑꯗꯨꯒ ꯂꯦꯛꯇꯁ ꯀꯨꯝꯕ ꯑꯃ ꯃꯅꯥ ꯃꯃꯤꯡ ꯑꯃꯗꯣ ꯐꯪꯗ꯭ꯔꯦ ꯂꯧꯕꯨꯛꯇ ꯍꯧꯕꯗꯣ ꯑꯗꯨꯗꯨꯒ ꯍꯥꯏꯗꯤ ꯎꯝ ꯃꯅꯥꯗꯣ ꯃꯅꯥꯗꯨꯒ ꯁꯤꯡꯖꯨꯗꯨꯒ ꯑꯗꯨꯃꯥꯏꯅ ꯄꯥꯏꯈꯠꯂꯒ ꯆꯥꯕꯗꯣ
ꯑꯑꯥ
ꯌꯥꯟ ꯇꯥꯗ꯭ꯔꯣ
ꯇꯥꯏꯌꯦ ꯑꯗꯣ ꯀꯩꯅꯣ ꯑ ꯂꯣꯇꯥꯖꯒꯤ ꯃꯅꯥꯗꯨ ꯑꯗꯨꯒꯨꯝꯕꯗꯨꯔꯣ
ꯑꯥꯎ
ꯑꯗꯨ ꯀꯣꯠ ꯑ ꯈꯪꯏ ꯈꯪ
ꯑꯗꯨꯒ ꯑꯃꯥꯗꯨꯁꯨ ꯂꯩꯗꯥꯏꯅꯦ ꯇꯔꯃꯔꯤꯛꯀꯤ ꯐ꯭ꯂꯥꯋꯔꯗꯣ
ꯎꯝ
ꯑꯗꯨꯁꯨ ꯌꯥꯝ ꯍꯥꯎꯋꯦ ꯉꯥꯔꯤ ꯃꯣꯔꯣꯛ ꯃꯦꯠꯄꯗ ꯀꯣꯠꯂꯒ ꯆꯥꯕꯗꯣ
ꯎꯝ ꯑꯁ ꯑꯗꯨꯗꯤ ꯑꯩꯈꯣꯏꯗꯤ ꯕꯦꯖꯅꯤ ꯀꯩꯅꯣ
ꯈꯨꯍꯥꯎ ꯑꯃꯥꯅꯤ
ꯑꯗꯨꯒꯨꯝꯕꯗꯣ ꯐꯪꯗꯕꯒꯤ ꯋꯥ
ꯀꯥꯡꯁꯣꯏꯁꯨ
ꯎꯝ ꯀꯪ ꯀꯥꯡꯁꯣꯏ ꯀꯥꯡꯁꯣꯏꯗ ꯉꯥꯔꯤ ꯍꯥꯞꯕꯣ ꯅꯪ ꯍꯧꯕ꯭ꯔꯥ ꯅꯠꯇ꯭ꯔꯒ ꯀꯩꯅꯣ ꯉꯥ ꯌꯥꯏꯔꯒ ꯆꯥꯕꯗꯣ ꯑꯗꯨ ꯍꯥꯞꯄꯗꯨꯅ ꯍꯧꯕ꯭ꯔꯥ ꯀꯥꯡꯁꯣꯏꯁꯨ ꯂꯩꯗꯅ
ꯍꯥꯏꯕꯤꯒꯦ ꯑꯩ ꯍꯥꯎꯕꯁꯦ ꯑꯩꯅ ꯊꯣꯡꯕꯖꯦ ꯌꯥꯝ ꯍꯥꯎ ꯋꯦ ꯍꯥꯏꯅꯕꯅꯦꯕꯀꯣ ꯪ ꯉꯔꯤ ꯍꯪ ꯉꯔꯤ ꯍꯥꯞꯆꯜꯂꯅꯤ ꯃꯣꯔꯣꯛ ꯈꯤꯇꯪ ꯍꯥꯞꯆꯤꯜꯂꯅꯤ
ꯎꯝ
ꯆꯅꯝ ꯍꯥꯞꯄꯅꯤ ꯇꯤꯜꯍꯧ ꯍꯥꯞꯄꯅꯤ ꯃꯅꯥ ꯃꯁꯤꯡꯗꯣ ꯍꯥꯞ ꯅꯕꯗꯣ ꯑꯥꯂꯨ ꯀꯩꯀꯥꯗꯣ ꯂꯣꯏ ꯍꯥꯞꯄꯅꯤ ꯑꯂꯨꯗꯨꯁꯨ ꯌꯥꯝ ꯍꯥꯞꯄꯗꯤ ꯍꯥꯎꯇꯕꯅꯦ ꯍꯥꯏꯗꯤ
ꯑꯃꯥꯒꯨꯝꯕ ꯍꯥꯞꯄꯅꯦ ꯑꯗꯨꯗꯨꯒ ꯂꯥꯁꯇ ꯉꯥ ꯑꯀꯪꯕꯗꯣ ꯉꯥ ꯑꯀꯪꯕ ꯍꯥꯏꯗꯤ ꯃꯆꯥ ꯃꯆꯥꯗꯣ ꯅꯠꯇꯕ ꯑꯀꯪꯕ ꯍꯥꯏꯗꯤ ꯑꯆꯧꯕ ꯉꯥ ꯑꯆꯧꯕꯗꯣ ꯑꯗꯨꯗꯣ ꯈꯤꯇꯪ ꯍꯥꯞꯆꯜꯂꯅꯤ ꯑꯗꯨꯒ ꯆꯅꯝ ꯂꯥꯁꯇ ꯍꯥꯞꯆꯜꯂꯅꯤ ꯑꯗꯨꯒ ꯀꯣꯔꯦꯟꯗꯔ ꯃꯅꯥꯗꯣ ꯂꯥꯁꯇ ꯍꯥꯞꯆꯜꯂꯅꯤ
ꯍꯧ ꯃꯥꯅꯦ ꯑꯗꯨꯗꯣ
ꯅꯪꯅ ꯇꯣꯡꯉꯒꯖꯦ ꯍꯥꯎꯒꯗꯧ ꯃꯥꯜꯂꯦꯍꯦ ꯅꯣꯡ-ꯅꯣꯡꯃ ꯆꯥꯖꯤꯌꯦ
ꯑꯩꯅ ꯊꯣꯡꯕꯖꯦ ꯌꯥꯝ ꯍꯥꯎꯕꯅꯦ
ꯎꯝ ꯅꯣꯡꯃ ꯆꯥꯖꯦ ꯅꯣꯡꯃ ꯖꯥꯖꯦ ꯍꯥꯎꯒꯗꯧ ꯃꯥꯜꯂꯦ
ꯑꯗꯨꯒ ꯊꯨꯝꯗꯣ ꯆꯝꯗꯕꯤꯗ ꯈꯔ ꯆꯞ ꯆꯥꯅ ꯑꯦꯁ ꯑꯅꯤ ꯑꯍꯨꯝ ꯇꯧꯔꯒꯅꯦ
ꯑ
ꯌꯥꯗꯗꯤ ꯃꯨꯛ ꯍꯥꯞꯆꯟꯕ ꯌꯥꯗꯗꯤ ꯃꯨꯛ ꯍꯥꯞꯆꯟꯕ
ꯂꯥꯁꯇ ꯎꯝ ꯊꯨꯝ ꯌꯛꯅꯅꯕ
ꯌꯥꯛꯑꯣꯏ ꯁꯨꯡꯌꯥ ꯌꯥꯛꯇꯦ ꯑꯩꯅ ꯊꯣꯡꯉꯛꯄꯁꯤꯡꯖꯦ
ꯎꯝ ꯐꯥꯌꯦꯅꯦ ꯅꯣꯡꯃꯗꯣ ꯍꯥ ꯃꯍꯥꯎ ꯇꯪꯕ ꯇꯥꯔꯦ ꯐꯖꯅ ꯀꯩꯅꯣ ꯎꯇꯤ ꯑꯁꯥꯡꯕ ꯊꯣꯡꯕ ꯍꯩꯕ꯭ꯔꯣ
ꯎꯇꯤ ꯑꯁꯪꯕ
ꯑꯥ
ꯑꯗꯨ ꯈꯛꯇꯅꯦ ꯑꯩꯅ ꯍꯩꯇ꯭ꯔꯤꯁꯦ